ꯏꯆꯦ
ꯍꯥꯎ
ꯍꯜꯂꯣ ꯇꯥꯕ꯭ꯔꯥ
ꯌꯥꯝ ꯇꯞꯄ ꯃꯥꯂꯤꯕꯣ
ꯌꯥꯝ ꯇꯞꯅ ꯇꯥꯏꯌꯦ ꯅꯪ ꯀꯩꯅꯣ ꯈꯔ ꯂꯩꯈꯠꯂꯣ
ꯇꯞꯄꯦ ꯈꯪꯗꯤꯌꯦ ꯑꯌꯣ ꯃꯥ
ꯚꯣꯂꯨꯨꯝꯗꯣ ꯈꯂꯩꯈꯠꯂꯣ
ꯂꯩ ꯈꯠꯂꯤꯅꯦ ꯑꯗꯨꯁꯨ ꯇꯞꯄꯦ
ꯇꯞꯄꯦꯀꯣ ꯑꯗꯣ ꯃꯤꯅꯠ ꯀꯩꯅꯣꯐꯧꯗꯤ ꯑꯗꯨꯝ ꯉꯥꯏꯔꯒ ꯁꯥꯟꯅꯔꯁꯦ ꯋꯥꯔꯤ ꯇ ꯌꯥꯔꯣꯏꯕ ꯍꯥꯏꯗꯤ ꯃꯤꯅꯠ ꯇꯔꯥꯃꯨꯛ
ꯎꯝ ꯁꯅꯇꯣꯝꯕꯤꯗꯤ ꯆꯠꯈ꯭ꯔꯦ
ꯁꯥ ꯁꯥꯅꯇꯣꯟꯕꯤ ꯆꯠꯈ꯭ꯔꯦ ꯃꯊꯤꯕꯣꯡ ꯆꯥꯊꯣꯛꯑꯒ ꯅꯪ ꯂꯩꯈꯠꯂꯣ ꯕꯣꯂꯨꯝꯗꯣ
ꯂꯩꯈꯠꯂꯤꯅꯦ ꯑꯗꯨꯝ ꯇꯠꯄꯩ ꯀꯩꯅꯣ ꯈꯪꯗꯤꯌꯦ
ꯀꯩꯅꯣ ꯇꯧꯔꯕꯣ ꯆꯥꯛ ꯊꯣꯡꯉꯕꯣ ꯍꯧꯖꯤꯛ
ꯑꯩꯈꯣꯏ ꯆꯥꯛ ꯊꯣꯡꯗ꯭ꯔꯤꯌꯦ
ꯍꯥ
ꯆꯥꯛ ꯊꯣꯡꯗ꯭ꯔꯤꯌꯦ
ꯀꯅꯥꯥ ꯊꯣꯡꯗꯣꯢꯕ
ꯆꯥꯛ ꯃꯃꯥꯅ ꯆꯥꯛ ꯆꯥꯛ ꯀꯩꯅꯣ ꯊꯣꯡꯒꯦꯅ ꯇꯧꯔꯤ
ꯆꯥꯛꯇꯤ ꯂꯣꯏꯔꯦ ꯏꯟꯖꯥꯡ ꯊꯣꯡꯉ ꯏꯃꯥꯅꯥ ꯉꯥ ꯇꯥꯎꯕ
ꯎꯝ
ꯁꯅꯇꯣꯝꯕꯤꯅ ꯐꯣꯟꯒ ꯄꯥꯏꯔ ꯊꯠꯄ ꯑꯦ ꯃꯈꯣꯡ ꯍꯥꯡꯒꯦꯅ ꯊꯤꯕ ꯑꯅꯤꯔꯛ ꯍꯨꯝꯔꯛꯅꯤ ꯃꯥꯅ ꯇꯧꯔꯤꯁꯦ ꯑꯈꯣꯏ ꯏꯃꯨꯡꯗ
ꯉꯁꯥꯏꯗ ꯋꯥ ꯊꯕꯛ ꯑꯃ ꯇꯧꯔꯤ
ꯍꯥ
ꯅꯠꯇꯦ ꯕꯕꯥ ꯅꯤꯗ ꯗꯨꯀꯥꯟ ꯆꯠꯂꯨꯕ ꯍꯜꯂꯛꯄ ꯆꯦꯒ ꯃꯊꯪ ꯀꯩꯅꯣꯗ ꯆꯪꯉꯒꯅꯦ ꯃꯊꯪꯒꯤ ꯀꯣꯜ ꯇꯧꯔꯝꯗꯥꯏꯗ ꯑꯃ ꯃꯦꯗꯤꯌꯥꯗ ꯀꯩꯅꯣ ꯁꯦꯠꯇꯤꯡꯗ ꯆꯪꯉꯒꯅꯦ ꯃꯦꯗꯤꯌꯥ ꯚꯣꯂꯨꯝ ꯀꯣꯜꯒꯤ ꯚꯦꯂꯨꯝꯗꯣ ꯂꯩꯈꯠꯂꯣ ꯃꯊꯪꯗꯗꯤ ꯑꯗꯨꯒ ꯑꯃꯨꯛ ꯌꯦꯡꯗꯦ ꯑꯩ ꯑꯃꯨꯗꯨꯨ ꯑꯗꯨꯝ ꯂꯩꯈꯠꯂꯒ ꯌꯦꯡꯒꯦꯕ ꯅꯍꯥꯟꯗꯤ
ꯁꯤꯅ ꯀꯅꯥꯅ ꯍꯥꯏꯔꯛꯏꯅꯣ ꯁꯤꯅ ꯑꯃꯨꯛ ꯀꯔꯤ ꯑꯦꯞꯅꯣ
ꯑꯁ ꯀꯩꯅꯣꯅ ꯀꯔꯤ ꯂꯛꯁꯃꯤꯅꯅꯦ ꯇꯧꯔꯛꯄꯅꯦꯕ ꯀꯣꯜꯁꯦ ꯏꯕꯥꯅꯤ ꯀꯣꯜ ꯁꯥꯟꯅꯗꯣꯏꯁꯦ ꯃꯉꯥꯔꯛꯅꯤꯀꯣ
ꯑꯣ
ꯃꯉꯥꯔꯛ ꯁꯥꯟꯅꯗꯣꯏꯅꯦꯕ ꯑꯗꯨꯗ ꯃꯣꯏꯅ ꯍꯥꯏꯔꯛꯀꯅꯤ ꯄꯩꯁꯥꯗꯣ ꯅꯣꯡ ꯅꯤꯅꯤꯒꯨꯝꯕ ꯂꯩꯔꯀꯥꯟꯗ ꯄ꯭ꯔꯣꯁꯦꯁ ꯇꯧꯔꯛꯀꯅꯦꯕꯀꯣ ꯆꯪꯕꯗꯤ ꯍꯞꯇꯥꯃꯨꯛꯇꯤ ꯆꯪꯕꯅꯦ ꯑꯗꯨꯒ ꯂꯨꯄꯥ ꯀꯌꯥ ꯀꯌꯥ ꯁꯥꯒꯗꯦꯗꯣ ꯃꯣꯏꯑꯗꯣꯝꯅ ꯑꯃꯨꯛ ꯅꯪꯒꯤ ꯑꯦꯀꯥꯎꯟꯗꯨ ꯖꯤꯄꯦ ꯄꯥꯏꯕ ꯅꯝꯕꯔꯗꯣ ꯑꯦꯀꯥꯎꯟꯇꯣ ꯑꯗꯨꯗꯨꯒ ꯂꯤꯡ ꯇꯧꯑꯣꯅ ꯍꯥꯏꯔꯛꯀꯅꯤꯕ ꯑꯗꯨꯒ ꯃꯣꯏ ꯍꯥꯞꯄꯛꯀꯗ ꯑꯩ ꯂꯨꯄꯥ ꯀꯩꯅꯣ ꯆꯅꯤꯒꯅꯦ ꯀꯨꯟꯅꯤꯊꯣꯏ ꯆꯪꯉꯦ ꯑꯗꯣ ꯀꯜꯄꯅꯥꯒꯤꯗꯤ ꯂꯨꯄꯥ ꯀꯩꯅꯣꯃꯨꯛ ꯆꯪꯉꯦꯌꯦ ꯆꯥꯝꯃ꯭ꯔꯤꯒ ꯀꯌꯥꯅꯨꯛ ꯆꯪꯉꯦ ꯍꯥꯏꯕꯅꯤ ꯃꯥꯗꯤ
ꯃꯤ
ꯍꯣꯏ ꯃꯤ ꯑꯃꯃꯝꯗ ꯅꯪꯁꯨꯅꯦ ꯅꯪꯅ ꯑꯃꯨꯛ ꯃꯤ ꯃ ꯃꯤ ꯃꯉꯥꯗ ꯇꯧꯕ ꯌꯥꯏꯌꯦ ꯃꯤ ꯑꯃꯃꯝꯗ ꯀꯣꯟ ꯃꯉꯥ ꯃꯉꯥ
ꯑꯣ ꯃꯤ ꯑꯝꯗ ꯀꯣꯜ ꯃꯉꯥ ꯅꯣꯡꯃꯗꯔꯣ ꯍꯥꯏꯖꯦ꯫
ꯅꯣꯡꯃꯗꯪꯗ ꯅꯠꯇꯦ ꯑꯗꯨꯝ ꯃꯉꯥꯔꯛ ꯇꯧꯒꯗꯧꯕ
ꯑꯣ
ꯅꯣꯡꯃꯗꯪꯗ ꯂꯣꯏꯁꯤꯜꯂꯁꯨ ꯌꯥꯏ ꯑꯗꯨꯒ ꯑꯗꯨꯝ ꯃꯉꯥꯗꯣ ꯁꯨꯔꯗꯤ ꯑꯗꯨꯝ ꯌꯥꯏ ꯑꯗꯣ ꯃꯤ ꯃꯉꯥꯗꯗꯤ ꯇꯧꯒꯗꯕꯥ
ꯎꯝ ꯃꯤ ꯁꯤꯟ ꯁꯤꯟ ꯇꯧꯕꯗꯤ ꯌꯥꯗꯕ꯫
ꯎꯝ ꯀꯔꯤꯕ
ꯃꯤ ꯁꯤꯟ ꯁꯤꯟ ꯇꯧꯕꯗꯤ ꯃꯉꯥꯔꯛ ꯌꯥꯗꯕ
ꯃꯤ ꯁꯤꯟꯂꯒꯅꯦ ꯇꯧꯗꯣꯏꯖꯦ
ꯑꯣ ꯅꯪꯅ ꯃꯉꯥꯔꯛ ꯁꯥꯟꯅꯗꯣꯏꯅꯦ ꯍꯥꯏꯕꯗꯨꯗꯋꯥꯅꯦ
ꯑꯩꯅ ꯍꯥꯏꯕꯗꯤ ꯃꯤ ꯑꯃꯃꯝꯗ ꯀꯣꯜ ꯃꯉꯥꯔꯛ ꯁꯥꯅꯗꯣꯏꯅꯦ ꯍꯥꯏꯕ
ꯑꯣ
ꯍꯥꯏꯗꯤ ꯏꯕꯥꯟ ꯑꯩꯅ ꯑꯥ ꯅꯪꯅꯦ ꯅꯪꯖꯦ ꯑꯩ ꯅꯪꯒ ꯑꯩꯒꯅꯦ ꯀꯣꯜ ꯃꯉꯥꯔꯛ ꯁꯥꯟꯅꯒꯅꯤꯕ
ꯑꯣ
ꯃꯤ ꯃꯉꯥ ꯊꯤꯗꯣꯏꯅꯦ ꯑꯥ ꯑꯦꯞꯇꯒꯤ ꯆꯪꯉꯒ ꯋꯥꯔꯤ ꯁꯥꯟꯅꯒꯗꯕ
ꯏꯃꯥꯏꯄꯦꯝꯃ ꯀꯥꯏ ꯀꯥꯏꯗꯩ ꯀꯩꯅꯣ
ꯑꯦꯞꯇꯒꯤ ꯑꯦꯞꯇꯒꯤ ꯇꯧꯗ꯭ꯔꯗꯤ ꯌꯥꯗꯦ ꯍꯥꯏꯗꯤ ꯃꯣꯏꯖꯨ ꯃꯣꯏꯖꯨ ꯁꯤꯁꯦ ꯎꯝ ꯀꯩꯅꯣꯒꯨꯝꯕ ꯈꯣꯝꯒꯠꯄ ꯃꯥꯜꯂꯦ ꯗꯥꯇꯥ ꯈꯣꯝꯒꯠꯂꯤꯅꯦꯕ ꯃꯤꯒꯤ ꯀꯩꯅꯣꯖꯦ
ꯎꯝ
ꯎꯝ ꯃꯤꯒꯤ ꯃꯈꯣꯟ ꯍꯥꯏꯒꯗ꯭ꯔꯥ
ꯎꯝ
ꯗꯥꯇꯥ ꯈꯣꯝꯒꯠꯂꯤꯅꯦꯕ ꯑꯗꯨꯗꯨꯒꯤ ꯎꯝꯍꯨꯝ ꯑꯗ ꯑꯁ ꯑꯗꯨ ꯑꯗꯨ ꯇꯧꯔꯣꯏꯌꯦ ꯁꯤꯖꯤꯅꯦ ꯑ ꯁꯤꯖꯤꯅꯦ ꯑꯗꯨꯒꯨꯝꯕ ꯗꯥꯇꯥ ꯁꯦꯀꯦꯟ ꯊꯥꯔꯠ ꯄꯥꯔꯇꯤꯗ ꯌꯣꯟꯒꯗꯕ ꯅꯠꯇꯦꯕ ꯒꯨꯒꯜꯗ ꯌꯦꯡꯉꯣ ꯆꯥꯛ ꯀꯩꯖꯥꯡ ꯊꯣꯡꯉꯤꯅꯣ ꯃꯤꯅꯠ ꯃꯤꯅꯠ ꯇꯔꯥ ꯇꯔꯥꯃꯨꯛ ꯐꯥꯗ꯭ꯔꯗꯤ ꯌꯥꯔꯣꯏꯌꯦ ꯑꯗꯨꯝ
ꯎꯝ
ꯀꯩꯅꯣ ꯎꯝ ꯅꯍꯥꯟꯒꯤ ꯅꯣꯏ ꯑꯦꯁ ꯑꯥꯏ ꯑꯥꯔ ꯐꯣꯝ ꯃꯦꯟꯕꯗꯣ ꯌꯥꯈ꯭ꯔꯕꯣ
ꯌꯥꯒ꯭ꯔꯃꯥꯟꯅꯦ ꯃꯥ ꯃꯇꯩꯩꯅ ꯑꯗꯥ ꯄꯨꯔꯛꯑꯣ ꯍꯥꯏꯔ ꯃꯣꯏ ꯃꯦꯟꯒ꯭ꯔꯕꯅꯦ ꯃꯣꯏꯃꯤꯅ
ꯑꯦ ꯑꯩꯉꯣꯟꯗ ꯍꯥꯏꯔꯖꯨ ꯑꯗꯨꯝ ꯀꯩ ꯍꯥꯏꯕꯤꯔꯛ ꯌꯥꯕꯗꯣ ꯑꯩꯅ ꯅꯪꯒꯤꯗꯨꯖꯨꯅꯦ ꯑꯣꯟꯂꯥꯏꯟꯗ ꯊꯥꯒꯠꯄꯤꯒꯦ ꯇꯧꯕ ꯑꯈꯣꯏ ꯃꯥꯒꯤ ꯑꯈꯣꯏꯃꯥ ꯑꯈꯣꯏꯕꯥ ꯏꯕꯥꯅꯤꯗꯤ ꯑꯣꯟꯂꯥꯏꯟꯗ ꯑꯩꯅ ꯊꯥꯒꯠꯂꯦ ꯑꯗꯨꯒꯅꯦ ꯑꯗꯨꯒ ꯑꯈꯣꯏꯕꯥ ꯏꯕꯥꯅꯤꯗꯣ ꯑꯣꯟꯂꯥꯏꯟ ꯊꯥꯒꯠꯄꯤꯔꯦ ꯏꯟꯗꯣꯝꯆꯥ ꯑꯟꯗꯤꯖꯨ ꯑꯣꯟꯂꯥꯏꯟꯗ ꯊꯥꯒꯠꯄꯤꯌꯦꯕ ꯑꯩꯅ ꯐꯣꯇꯣꯕꯨꯗꯤ ꯃꯣꯏ ꯑꯥ ꯑꯗꯨꯒꯅꯦ ꯑꯩꯈꯣꯏ ꯃꯥꯒꯤꯗꯨ ꯊꯥꯒꯠꯄꯀꯥꯟꯗꯅꯦ ꯑꯈꯣꯏ ꯃꯥꯒꯤꯗꯤ ꯃꯥꯒꯤ ꯎꯝ ꯑꯗꯥꯔꯒꯤ
ꯍꯜꯂꯛꯄꯗꯣ ꯀꯥꯏꯗꯧꯔꯤꯗꯤ ꯀꯩ ꯍꯥꯏꯔꯛꯏ ꯅꯪꯉꯣꯟ
ꯍꯥ ꯏ ꯏꯕꯥꯅꯤ ꯊꯦꯡꯅꯗ꯭ꯔꯦꯗ ꯍꯥꯏꯗꯤ ꯑꯩꯅ
ꯃꯥꯗꯤ ꯂꯩꯔꯝꯃꯤꯕ ꯖꯥꯠꯅꯤꯗꯅ ꯃꯥꯗꯤ ꯑꯩꯗꯤ ꯃꯊꯛꯇꯣ ꯀꯥꯈꯠꯇꯕ ꯊꯛꯇꯨꯃꯨꯒꯤꯅ ꯒ꯭ꯌꯥꯟ ꯑꯃ ꯇꯥꯗꯦ ꯏꯕꯦꯝ
ꯌꯥꯝꯅ ꯚꯣꯏꯁ ꯃꯅꯤꯡꯒꯤ ꯌꯥꯝ ꯁꯥ
ꯍꯥ
ꯃꯅꯤꯡꯒꯤꯅꯦ ꯃꯤ ꯌꯥꯝ ꯂꯩꯕ ꯃꯥꯜꯂꯦ
ꯏꯃꯥ ꯃꯤ ꯐꯣꯟ ꯋꯥꯔꯤ ꯁꯥꯅꯕ ꯑꯗꯨꯏꯅꯦ
ꯎꯝ ꯍꯧꯖꯤꯛ ꯍꯌꯦꯡ ꯃꯤ ꯆꯤꯛꯑꯀꯥꯟꯗ ꯇꯧꯖꯦ ꯀꯩꯒꯤꯅꯣꯗꯤ ꯐꯣꯟ ꯇꯧꯕ ꯀꯥꯟꯗꯅꯦ ꯀ꯭ꯋꯥꯂꯤꯇꯤꯗꯣ
ꯎꯝ
ꯃꯅꯤꯡꯒꯤꯒꯨꯝꯕ ꯌꯥꯝꯒꯨꯝꯕ ꯂꯥꯡ ꯇꯥꯔꯗꯤꯅꯦ ꯄꯩꯁꯥꯗꯣ ꯌꯥꯝ ꯁꯥꯗꯦꯕ ꯑꯩꯒꯤ ꯄꯩꯁꯥ ꯌꯥꯝ ꯁꯥꯗ꯭ꯔꯤꯗꯣ ꯂꯛꯁꯃꯤ ꯍꯣꯏꯗꯤ ꯎꯝ ꯃꯌꯨꯝ ꯃꯞ ꯎꯝ ꯂꯝꯕꯤ ꯃꯄꯥꯟꯗ ꯂꯩꯕꯅꯤꯅ ꯏꯕꯥꯅꯤ ꯐꯣꯟ ꯋꯥꯔꯤ ꯁꯥꯔꯤꯀꯥꯟ ꯇꯥꯇꯥꯒꯨꯝꯕ ꯈꯣꯡꯕ ꯈꯣꯠꯄ ꯒꯥꯔꯤ ꯍꯣꯔꯣꯟ ꯈꯣꯡꯕꯒꯤ ꯃꯈꯣꯟ ꯇꯥꯕꯗꯣ ꯗꯨꯗꯨꯒꯤ ꯄꯩꯁꯥ ꯌꯥꯝ ꯁꯥꯗꯦꯕ ꯀꯜꯄꯅꯥꯗꯤ ꯌꯥꯝꯅ ꯁꯥꯥꯏ ꯂꯨꯄꯥ ꯆꯥꯝꯃꯔꯤꯃꯨꯛ ꯍꯦꯟꯅ ꯐꯪꯉꯦ ꯍꯥꯏꯕꯅꯦ ꯃꯥꯗꯤ ꯆꯪꯉꯛꯑꯦ ꯍꯥꯏꯕꯅꯦꯕ ꯑꯗꯨ ꯀ꯭ꯋꯥꯂꯤꯇꯤꯗ ꯀ꯭ꯋꯥꯂꯤꯇꯤꯗ ꯌꯦꯡꯉꯤꯅꯦꯕ ꯐꯣꯟ ꯕꯣꯏꯁꯁꯦ
ꯍꯥꯥ
ꯆꯟꯅꯗ꯭ꯔꯕꯣ
ꯑꯩ ꯇꯨꯏꯁꯟ ꯆꯠꯇ꯭ꯔꯦ ꯑꯩ ꯉꯁꯤꯗꯤ ꯑꯩ ꯃꯤꯠꯇꯣ ꯃꯤꯠꯁꯦ ꯆꯤꯛꯃꯟꯗꯅꯅꯦ ꯃꯤꯠ ꯄꯥꯡꯈꯠꯄ ꯌꯥꯗꯗꯅ ꯆꯠꯇ꯭ꯔꯦ ꯍꯥꯏꯗꯣꯛꯈ꯭ꯔꯃꯤ ꯇꯟꯗꯅ ꯎꯝ
ꯑꯩꯈꯣꯏ ꯀꯩꯏꯟꯖꯥꯡ ꯊꯣꯉꯕ
ꯑꯩꯈꯣꯏ ꯕꯥꯅ ꯀꯩꯅꯣ ꯎꯝ ꯀꯣꯕꯤ ꯁꯦꯝꯈꯤꯕꯅꯦ ꯀꯥꯡꯁꯣꯏ ꯊꯣꯡꯅꯤꯅ ꯑꯦ ꯅꯪ ꯀꯩꯅꯣ ꯀꯩꯅꯣ ꯆꯥꯕ ꯌꯥꯗꯕ꯭ꯔꯥꯅꯦ ꯎꯝ ꯑꯪꯒꯨꯔ ꯆꯥꯕ ꯌꯥꯗꯦ ꯍꯥꯏꯕ꯭ꯔꯥ ꯈꯨꯣꯏꯃꯥꯅꯗꯤ ꯑꯪꯒꯨꯔ ꯆꯥꯕ ꯌꯥꯗꯦ ꯍꯥꯏꯌꯦ
ꯎꯝ ꯍꯧꯖꯤꯛ ꯈꯔ ꯂꯩꯕ ꯍꯧꯖꯤꯛ ꯆꯥꯕ ꯌꯦꯗꯦ
ꯑꯣ ꯑꯩꯅ ꯅꯪ ꯑꯪꯒꯨꯔ ꯆꯥꯕ ꯌꯥꯔꯗꯤ ꯑꯁ ꯀꯩꯅꯣꯍꯣꯏꯒꯤ ꯗꯦꯞꯇꯤ ꯍꯣꯏꯒꯤꯅꯦ ꯑꯪꯒꯨꯔ ꯑꯊꯨꯝꯕꯗꯣ ꯑꯁ ꯂꯣꯏꯔꯦ ꯂꯣꯏꯔꯦ ꯂꯣꯏ ꯏꯕꯦꯝꯃ ꯃꯅꯥ ꯑꯝꯇ ꯎꯗꯦ ꯏꯕꯦꯃ ꯑꯩꯅꯅꯦ ꯑꯩꯈꯣꯏ ꯆꯤꯆꯦ ꯍꯣꯏ ꯆꯠꯄꯗ ꯑꯝꯇ ꯑꯩ ꯀꯦꯖꯤ ꯑꯝꯇ ꯂꯩꯔꯒꯕꯨꯗꯤ ꯄꯨꯕꯤꯔꯛꯀꯦ ꯑꯝꯇ ꯂꯩꯒꯦꯅꯗꯤ ꯍꯥꯏꯈꯤꯕꯅꯦ ꯏꯆꯦ ꯅꯪꯕꯨꯅꯦ ꯃꯥꯅ ꯄꯥꯝꯕꯤꯗꯨꯗꯤ ꯈꯤꯇꯪꯈꯛ ꯄꯤꯛꯏꯗꯅ ꯃꯅꯨꯡꯗ ꯍꯦꯛꯇ ꯆꯔꯣꯡ ꯆꯔꯣꯡ ꯁꯒꯥꯏ ꯁꯥꯔꯒꯅꯦ
ꯃꯣꯏ ꯀꯅꯥꯅ ꯊꯥꯏꯅꯣ ꯌꯥꯝ ꯍꯩꯅꯦ
ꯃꯣꯏꯗꯤ ꯍꯅꯨꯕꯗꯨꯅ ꯊꯥꯔꯤꯅꯤꯗꯅ
ꯌꯣꯂꯝꯒꯅꯤ
ꯌꯣꯜꯂꯤꯅꯦ ꯃꯤ ꯀꯅꯥꯝꯇ ꯄꯤꯖꯗꯦ ꯃꯥꯅ ꯍꯥꯏꯅꯦ ꯂꯤꯛꯁꯨ ꯂꯤꯛꯏꯗꯅ ꯗꯦꯞꯇꯤꯗꯦ ꯎꯝ ꯃꯤꯖꯤꯡꯖꯦ ꯑꯩꯅ ꯁꯨꯝ ꯂꯩꯒꯦ ꯍꯥꯏꯔꯝꯃꯤꯗꯅ ꯑꯗ ꯑꯗꯨ ꯑꯥ ꯐ꯭ꯔꯤꯗ ꯉꯥꯛꯇ ꯆꯥꯅꯤꯡꯉꯤꯌꯦ ꯂꯩꯅꯤꯗꯤ ꯂꯩꯔꯒ ꯆꯥꯒꯦꯗꯤ ꯈꯟꯗꯦ ꯌꯦ ꯃꯥꯅ ꯍꯥꯏꯔꯩꯕ꯫ ꯄꯤꯖꯥꯗꯝꯅꯤ ꯂꯤꯛꯄ ꯑꯩꯅ ꯅꯣꯏꯗ ꯉꯥꯏꯈꯣꯃꯤꯁꯤ ꯂꯣꯏꯗꯣꯔꯦꯃꯤ ꯃꯤꯅꯤꯠ ꯉꯥꯍꯥꯛ ꯋꯥꯠꯂꯤ꯫
ꯂꯥꯛꯄꯅꯤ ꯂꯤꯛꯄꯅꯤ
ꯎꯝ ꯃꯤꯒꯤꯗꯤ ꯕꯦꯝꯃ ꯃꯊꯤꯕꯣꯡꯗꯤ ꯂꯥꯎꯒ꯭ꯔꯖꯥꯠꯅꯦ꯫
ꯈꯪꯉꯤ ꯃꯤ ꯃꯒꯨꯟ ꯆꯞ ꯆꯥꯅ꯫
ꯃꯤꯒꯤꯗꯤ ꯐ꯭ꯔꯤꯗ ꯄꯤꯕ ꯑꯣꯏꯔꯗꯤꯅꯦ ꯏꯕꯦꯝꯃ ꯁꯣꯔꯒ ꯍꯣꯟꯗꯒꯩ ꯆꯥꯕꯅꯤ꯫
ꯈꯪꯉꯦ ꯑꯗꯨꯝ ꯂꯤꯛꯄ ꯂꯤꯛꯄꯅꯦ꯫
ꯂꯛꯁꯃꯤꯒ ꯃꯃꯥꯡꯗ ꯐꯣꯟ ꯀꯣꯜ ꯇꯧꯕꯗꯨꯗꯤ ꯏꯕꯥꯅꯤ ꯐꯣꯟ ꯋꯥꯔꯤ ꯁꯥꯟꯅꯕꯗꯨ ꯃꯇꯝꯁꯦ ꯈꯪꯍꯧꯒꯦ ꯂꯣꯏꯒꯤꯝꯅ ꯍꯥꯜꯂꯦ ꯍꯥꯏꯕ ꯃꯥꯅ ꯈꯗꯥꯡ ꯊꯥꯗꯔꯤꯀꯥꯟꯗ꯫
ꯂꯛꯁꯃꯤ ꯀꯩꯗꯧꯔꯤꯒꯦ ꯍꯧꯖꯤꯛꯀꯥꯟꯖꯤꯕꯣ?
ꯃꯥꯗꯣ ꯇꯨꯏꯁꯟ ꯆꯠꯂꯤꯕꯅꯦ ꯁꯤꯗꯣꯔꯕꯅꯦ ꯃꯥꯗꯣ꯫
ꯃꯥ ꯅꯪꯅ ꯆꯠꯂꯨꯅꯗ ꯐꯩꯅꯦ
ꯄꯩꯁꯥꯅꯦ ꯑꯌꯨꯛ ꯅꯨꯡꯗꯤꯟ ꯇꯧꯕꯤꯌꯨ ꯍꯥꯏ ꯑꯗꯨꯒ ꯄꯩꯁꯥꯅ ꯍꯦꯟꯀꯠꯂꯣꯏꯒꯦ ꯍꯥꯏꯌꯦ꯫ ꯑꯩꯉꯣꯟꯗ ꯀꯝꯄ꯭ꯂꯦꯟ ꯇꯧꯔꯛꯏ ꯎꯝ꯫
ꯂꯣꯏꯔꯦꯍꯦ!
ꯑꯌꯨꯛ ꯅꯨꯡꯗꯤꯟ ꯀꯩꯅꯣ ꯇꯧꯔꯒ
ꯃꯈꯥꯗꯤ ꯀꯩꯗꯧꯔꯒꯦ ꯀꯩꯝ ꯇꯧꯗꯦ?
ꯀꯩꯝ ꯇꯧꯗ꯭ꯔꯦ꯫
ꯂꯣꯏꯁꯟꯒ꯭ꯔꯦ ꯑꯗꯨꯝ꯫
ꯃꯥꯁꯨ ꯀꯩꯅꯣꯒꯨꯝꯕꯗꯤ ꯄꯤ ꯑꯩꯆ ꯗꯤꯒꯨꯝꯕꯗꯤ ꯇꯧꯕꯒꯤ ꯀꯩꯅꯣ ꯄ꯭ꯂꯥꯟꯗꯤ ꯂꯩꯕ ꯃꯥꯜꯂꯦ꯫
ꯎꯝ
ꯄꯤ ꯑꯩꯆ ꯗꯤ ꯈꯪꯗꯦꯗ ꯃꯣꯏꯖꯨ ꯃꯃꯥꯗꯣ ꯃꯃꯥꯗꯣ ꯁꯣꯜꯂꯕꯅꯦꯕ ꯌꯥꯝꯅ꯫
ꯁꯣꯜꯂꯕꯅꯦ ꯃꯣꯏ ꯃꯣꯏ ꯃꯌꯥꯝꯕ ꯃꯥ ꯎꯅꯕ ꯌꯥꯗꯝꯅꯤ ꯑꯈꯣꯏ ꯑꯩꯒ ꯑꯈꯣꯏ ꯇꯝꯃꯣꯒ ꯇꯧꯅꯔꯤ ꯁꯨꯃꯥꯏꯅ꯫
ꯄꯦꯜꯂꯝꯅꯤꯗ
ꯃꯣꯏꯖꯨ ꯃꯌꯥꯝꯕꯅꯦ ꯀꯥꯏꯅ ꯍꯥꯏꯔꯒ ꯃꯆꯟꯅꯨꯄꯤ ꯄꯥꯈꯣꯟ ꯀꯩꯅꯣꯃ ꯊꯕꯛ ꯑꯝꯇ ꯇꯧꯕꯤꯌꯨ ꯍꯥꯏꯕ ꯑꯝꯇ ꯌꯥꯗꯝꯅꯦꯕ ꯑꯗꯨꯅ ꯂꯛꯁꯃꯤꯅ ꯂꯛꯁꯃꯤꯅ ꯁꯥꯎꯔꯤꯁꯦ꯫
ꯌꯥꯕꯅꯦ ꯅꯩꯔꯦꯅꯦ꯫ ꯅꯣꯏ ꯀꯩꯅꯣꯗꯤ ꯀꯜꯄꯅꯥ ꯇꯨꯏꯁꯟ ꯂꯥꯛꯑꯦ ꯑꯩꯈꯣꯏꯔꯣꯝꯗ꯫
ꯎꯝ ꯃꯥ ꯑꯃꯇꯪ ꯇꯧꯔꯝꯅꯤ ꯇꯨꯏꯁꯟ꯫
ꯀꯔꯝꯕ ꯇꯧꯔꯒꯦ?
ꯅꯥꯎꯔꯦꯝꯒꯤ ꯗꯨ ꯇꯪ ꯈꯛ꯫
ꯎꯝ ꯅꯥꯎꯔꯦꯝꯒꯤ ꯑꯉꯥꯡ ꯌꯥꯝꯃꯝꯃꯔꯣꯏꯗ꯫
ꯈꯪꯗꯦ ꯅꯥꯎꯔꯦꯝꯒꯤ ꯑꯉꯥꯡ ꯎꯝ ꯀꯜꯄꯅꯥꯅ ꯇꯧꯕꯗꯣ ꯑꯅꯤꯅꯦ꯫ ꯑꯅꯤꯗꯨꯗ ꯃꯥ ꯂꯨꯄꯥ ꯂꯤꯁꯤꯡ ꯃꯉꯥ ꯇꯔꯨꯛꯇꯤ ꯐꯪꯉꯝꯒꯅꯤ꯫
ꯑꯣ
ꯏꯕꯥꯅꯤ ꯏꯕꯥꯅꯤ ꯃꯈꯣꯟ ꯅꯪ ꯏꯕꯥꯅꯤ ꯐꯣꯟ ꯋꯥꯔꯤ ꯁꯥꯟꯅꯔꯤꯖꯦ ꯌꯥꯝ ꯃꯈꯣꯟ ꯌꯥꯝ ꯊꯣꯛꯑꯦ ꯅꯨꯡꯗꯤꯟ ꯇꯥꯜꯂꯛꯇꯒꯨꯝꯕ ꯇꯧꯔꯖꯤ ꯍꯌꯦꯡꯁꯦ ꯌꯥꯕ꯭ꯔ ꯌꯦꯡꯉꯁꯤ ꯫ ꯁꯤꯗꯤ ꯄꯩꯁꯥ ꯌꯥꯝ ꯆꯥꯎꯉꯛꯇꯧ ꯃꯥꯟꯗ꯭ꯔꯦ ꯃꯤꯅꯠꯄꯨꯗꯤ ꯇꯔꯥ ꯐꯥꯗꯣꯔꯦ ꯇꯔꯥ ꯐꯥꯒꯗꯤ ꯃꯊꯟꯇ ꯇꯨꯝ ꯃꯨꯠꯆ ꯃꯨꯛꯆꯒꯤꯗꯣꯏꯅꯦꯕ꯫
ꯎꯝ ꯄꯨꯈꯝꯒ ꯂꯣꯏ ꯊꯥꯗꯒ꯭ꯔꯦ꯫
ꯎꯝ
ꯋꯥꯕꯗꯕꯨ ꯁꯤꯔꯝꯃꯅꯦ ꯏꯕꯦꯝꯃ ꯅꯪꯒꯤ ꯅꯨꯄꯥꯗꯣ
ꯏꯃꯥꯗꯣ ꯋꯥꯔꯦ ꯃꯥꯅ ꯇꯥꯎꯈ꯭ꯔꯦ ꯉꯥꯗꯣ
ꯑꯩꯗꯨꯅꯦ ꯑꯗꯨꯅ ꯂꯥꯛꯑꯒ ꯅꯣꯡ ꯅꯤꯅꯤ ꯂꯩꯔꯒ ꯊꯕꯛ ꯇꯧꯕꯤꯒꯦ ꯇꯧꯕ ꯆꯥꯛ ꯏꯁꯤꯡ ꯊꯣꯡꯕꯗꯣ
ꯎꯝ
ꯑꯩꯁꯨ ꯐꯅꯦꯛ ꯎꯝ ꯁꯨꯁꯤꯂꯥꯗ ꯐꯅꯦꯛ ꯑꯃꯨꯛ ꯄꯤꯔꯛꯑꯦꯕ ꯑꯗꯨ ꯂꯣꯟꯒꯦꯇꯧꯕ
ꯂꯦꯛꯄꯗꯣ ꯀꯩꯅꯣ ꯇꯧꯗꯦ ꯑꯗꯨꯝ ꯂꯦꯛꯇꯕꯤꯔ ꯑꯗꯨꯝ ꯍꯜꯂꯣ ꯏꯃꯥꯅ ꯁꯨꯃꯥꯏꯅ ꯇꯧꯗ꯭ꯔꯗꯤ ꯂꯦꯛꯍꯟꯕ ꯅꯨꯡꯉꯥꯏꯇꯦ ꯍꯥꯏꯕꯅꯤ ꯃꯥꯅ
ꯏꯃꯥꯏꯄꯦꯝꯃ
ꯍꯥꯏꯗꯤ ꯑꯩꯈꯣꯏ ꯖꯤꯕ ꯄꯥꯡꯕ ꯑꯃ ꯆꯪꯍꯧꯗꯣꯏꯅꯤꯗꯅ ꯍꯛꯇꯦꯒ ꯍꯥꯟꯅꯁꯨ ꯈꯪꯗꯦꯗ ꯏꯃꯥ ꯂꯥꯏꯒꯤ ꯆꯠꯇꯧꯕ ꯌꯥꯝ ꯂꯩꯕꯅꯤꯅꯦ ꯍꯥꯏꯔꯒ ꯂꯥꯛꯑꯣ
ꯎꯝ ꯃꯤꯅꯠ ꯇꯔꯥꯗꯤ ꯍꯦꯜꯂꯕꯅꯤ ꯀꯣꯜꯁꯦ ꯃꯨꯠꯇꯔꯤꯁꯦ ꯀꯩꯒꯤꯅꯣ ꯍꯥ
ꯄ꯭ꯂꯦꯠ ꯑꯃꯝ ꯇꯥꯊꯣꯛꯈ꯭ꯔꯦ ꯃꯥꯟꯂꯦꯕ ꯀꯦꯛ ꯂꯩꯔꯛ ꯆꯥꯊꯣꯛꯈ꯭ꯔꯦ ꯑꯗꯨꯁꯨ ꯃꯥ ꯄꯨꯔꯒꯥ ꯆꯥꯊꯣꯛꯈ꯭ꯔꯦ
ꯃꯥꯊꯤꯕꯣꯡ ꯌꯥꯝ ꯂꯥꯎꯕꯅꯦꯃꯦ ꯆꯠꯇꯣꯏꯅꯦꯃꯦ ꯀꯣꯜ ꯇꯧꯔꯦ ꯑꯗꯨꯅꯅꯦꯃꯦ
ꯍꯩꯅꯧꯗꯨ ꯐꯅꯌꯥꯝ ꯆꯥꯈꯤꯕꯅꯦ ꯍꯩꯅꯧ ꯉꯁꯥꯏꯅ ꯈꯣꯏꯃꯥꯗ ꯀꯩꯅꯣ ꯍꯥꯞꯈꯤꯕꯅꯦ ꯍꯩꯅꯧꯒ ꯁꯦꯝ ꯀꯩꯀꯥ ꯈꯔ ꯍꯥꯞꯈꯤꯅꯤ
ꯀꯔꯤꯒꯤ ꯊꯦꯡꯗꯣꯏꯅꯦ ꯀꯩꯅꯣꯅꯦ ꯑꯦꯇꯤꯑꯦꯝ ꯕꯣꯛꯇ ꯆꯠꯂꯨꯈꯤꯒꯦ
ꯎꯝ
ꯈꯣꯏꯃꯥꯒꯤ ꯀꯩꯅꯣꯗꯣ ꯌꯦꯡꯉꯨꯒꯦ ꯇꯧꯕ ꯈꯣꯏꯃꯥꯒꯤ ꯇꯣꯂꯣꯞꯁꯨꯨ ꯀꯥꯄꯤꯔꯛꯇꯔꯦ ꯃꯥꯁꯨ ꯃꯊ ꯁꯥꯔꯝꯅꯦ ꯇꯣꯂꯣꯞꯇꯣ ꯕꯤꯜꯗꯣ ꯑꯥꯗꯒꯤꯗꯤ ꯀꯥꯞꯈ꯭ꯔꯦ ꯍꯥꯏꯔꯒ ꯕꯤꯜꯗꯣ ꯀꯥꯞꯈ꯭ꯔꯒ ꯀꯩꯅꯣ ꯇꯧꯗꯕ ꯃꯣꯏꯅ ꯀꯥꯞꯄꯤꯔꯛꯇ꯭ꯔꯤꯕ
ꯑꯗꯨ ꯀꯩꯒꯤꯅꯣ ꯃꯣꯏꯅ ꯑꯁ
ꯈꯪꯗꯦ ꯑꯗꯨꯅꯤ ꯅꯍꯥꯟ ꯑꯩꯈꯣꯏ ꯃꯥꯅ ꯍꯟꯖꯤꯟ ꯍꯟꯖꯤꯟ ꯐꯣꯟ ꯇꯧꯈ꯭ꯔꯕꯅꯤ ꯃꯤꯅꯗꯤ ꯑꯩꯈꯣꯏ ꯃꯥꯗ ꯀꯥꯞꯀꯗꯕ ꯕꯤꯜꯗꯣ ꯑꯥꯗꯒꯤ ꯀꯥꯞꯈ꯭ꯔꯕꯅꯤ ꯃꯣꯏꯒꯤ ꯑꯣꯐꯤꯁꯇꯒꯤ ꯃꯣꯏꯅ ꯑꯃꯨꯛ ꯀꯥꯞꯀꯗꯕꯅꯦꯅ
ꯑꯗꯣ ꯃꯤꯅ
ꯎꯝ ꯑꯗꯨꯅꯦ ꯎꯝ